ꯍꯂꯣ
ꯑꯧ ꯕ꯭ꯔꯣ ꯇꯥꯔꯕ꯭ꯔꯣ
ꯑꯥ ꯑ
ꯑꯣ ꯍꯕꯩꯗꯧ ꯇꯧꯔꯛꯄꯅꯤ ꯕ꯭ꯔꯣꯛꯒꯤ ꯕꯣꯔꯣꯗ ꯇꯧꯔꯛꯄ ꯌꯥꯗꯕ꯭ꯔꯥ
ꯑꯣ ꯌꯥꯏꯌꯦ ꯑꯩꯅ ꯅꯪ ꯇꯧꯔꯛꯀꯗꯕꯅꯤ
ꯑꯣ ꯑꯩꯗꯣ ꯌꯦꯡꯕꯅꯦ ꯕꯣꯔꯣꯒꯤ ꯆꯞꯠꯇꯦꯕ ꯉꯁꯥꯏꯒꯤ ꯍꯧꯖꯤꯛꯇ ꯆꯠꯂꯛꯄ ꯑꯗꯨꯗ
ꯑꯣ
ꯕ꯭ꯔꯣ ꯀꯩꯅꯣ ꯇꯧꯗꯦꯔꯣ ꯅꯨꯡꯗ ꯍꯧꯖꯤꯛꯀꯤ ꯄ꯭ꯂꯦ ꯌꯦꯡꯗꯣꯏꯔꯣ ꯃꯣꯔꯣꯀꯣꯒꯤꯒꯨꯝꯕ ꯂꯩ ꯃꯥꯜꯂꯦ
ꯄꯨꯡ ꯀꯌꯥꯗ ꯍꯧꯖꯤꯛ ꯀꯤꯗꯣ
ꯄꯨꯡ ꯇꯔꯥ ꯃꯈꯥꯏꯒꯤꯅ ꯀꯩꯅꯣ ꯑꯣꯏꯗꯥꯏꯅꯦ ꯅ ꯇꯔꯥꯃꯥꯊꯣꯏ ꯇꯔꯥ ꯃꯈꯥꯏꯔ ꯑꯃꯝ ꯑꯣꯏꯈꯤꯕꯅꯦ
ꯌꯦꯡꯕ ꯌꯥꯏ ꯇꯥꯒꯗꯤ ꯉ ꯁꯤꯗꯤ ꯈꯪꯒꯅꯤ ꯑꯗꯨ ꯌꯦꯡꯉꯒ ꯇꯨꯡꯉꯨꯔꯒꯅꯤ ꯇꯧꯔꯒꯦ ꯃꯈꯥꯒ ꯇꯥꯔꯔꯣꯢ
ꯅꯣꯡꯉꯥꯜꯂꯝꯗꯧ ꯋꯥꯜꯂꯤꯕ꯭ꯔꯣ ꯀꯩꯅꯣꯒ ꯁꯥꯡꯉ꯭ꯔꯗꯤ ꯄꯦꯅꯥꯜꯇꯤꯒ ꯀꯥꯎꯅꯔꯗꯤ
ꯄꯨꯡ ꯑꯅꯤꯗꯒ ꯁꯥꯟꯅꯕꯗꯣ ꯄꯨꯡ ꯃꯔꯤꯃꯈꯥꯢꯗ ꯂꯣꯢꯗꯣꯢꯅꯦꯕ
ꯑꯗꯨꯅꯤꯅꯦ ꯐꯤꯕꯝ ꯌꯥꯝ ꯇꯥꯗꯦꯅꯦ ꯃꯣꯏ ꯄ꯭ꯂꯦꯁꯤ ꯈꯨꯂꯣꯏꯁꯦ ꯍꯥꯏꯗꯤ ꯑꯍꯤꯡꯗꯒꯤ ꯍꯧꯔꯒ ꯅꯣꯡꯉꯥꯜꯂꯝꯗꯥꯏ ꯂꯣꯏꯕꯅꯤꯅ ꯇꯨꯝꯁꯤꯠꯇꯤ ꯀꯥꯏꯗꯣꯏꯅꯦꯕ
ꯑꯁꯤꯁꯦ ꯑꯩ ꯑꯔꯛꯇꯅꯥ ꯄꯣ ꯇꯒꯗ ꯃꯥ ꯅ ꯍꯧꯖꯤꯛ ꯊꯥꯔꯛꯄꯅꯦꯕ
ꯕ꯭ꯔꯣ ꯃꯌꯦꯛ ꯈꯤꯇꯪ ꯁꯦꯡꯈꯤꯗ꯭ꯔꯦ
ꯃꯥꯒꯤ ꯍꯟꯗꯛꯀꯤ ꯉꯁꯤ ꯑꯍꯤꯡ ꯉꯣꯡꯒꯅꯤ ꯑꯌꯨꯛ ꯇꯔꯥ ꯍꯌꯦꯡ ꯑꯌꯨꯛꯇ ꯑꯔꯖꯦꯟꯇꯤꯅꯥ ꯂꯩꯕꯅꯦꯕ
ꯑꯥ
ꯑꯁꯤ ꯍꯦꯛ ꯐꯣꯏꯕꯒ ꯑꯃ ꯇꯔꯨꯛꯀ ꯆꯥꯝꯉꯥꯗꯤ ꯐꯪꯒꯅꯤ
ꯑꯣ ꯕꯦꯠꯇꯤꯡꯒꯤ ꯀꯩꯅꯣ ꯇꯧꯕ ꯄ꯭ꯔꯥꯏꯖ ꯍꯥꯏꯇꯥꯔꯦꯅꯦꯀꯣ
ꯍꯣꯏ ꯅꯍꯥꯟꯗꯒꯤ ꯃꯥ ꯊꯥꯔ ꯂꯥꯛꯄꯅꯦꯕ ꯅꯣꯋꯦꯒꯤ ꯕ꯭ꯔꯥꯖꯤꯜꯒꯤꯔ ꯖꯄꯥꯟꯒ ꯕ꯭ꯔꯥꯖꯤꯜ ꯁꯥꯟꯅꯕꯩꯗꯩꯔ ꯑꯗꯨꯗꯤ ꯊꯥ ꯍꯧꯔꯛꯄꯅꯦꯕ ꯁ꯭ꯂꯤꯞ ꯁꯦꯝꯃꯒ ꯑꯗꯨꯏ ꯅꯨꯃꯤꯠꯇꯒꯤ ꯊꯥꯈꯤꯕꯕ ꯑꯔꯖꯦꯟꯇꯤꯅꯥꯐꯥꯎ ꯊꯥꯕ꯭ꯔꯣ
ꯑꯣ ꯀꯌꯥ ꯀꯌꯥ ꯊꯥꯒꯦ ꯕ꯭ꯔꯣ ꯃꯥꯗꯤ
ꯃꯥꯏꯗꯨ ꯎꯝ ꯅꯦꯠꯁꯦ ꯅꯤꯄꯥꯟꯂ ꯀꯌꯥꯝ ꯁꯨꯕꯅꯦꯕ
ꯑꯥ
ꯉꯁꯤꯒꯤ ꯑꯥꯔꯖꯦꯟꯇꯤꯅꯥꯒꯤꯁꯤꯒ ꯌꯥꯎꯔꯒ ꯅꯤꯄꯥꯟꯁꯤ ꯄꯨꯂꯞ ꯑꯣꯏꯅ ꯁꯦꯝꯃꯛꯄꯗ ꯂꯨꯄꯥ ꯆꯍꯨꯝ ꯊꯥꯕ ꯄꯨꯂꯞꯁꯤꯒꯤ ꯂꯣꯏ ꯆꯨꯝꯃꯜꯂꯦ ꯆꯒꯨꯝꯁꯤꯒꯤ ꯂꯨꯄꯥ ꯂꯤꯁꯤꯡ ꯇꯔꯨꯛꯀ ꯆꯥꯝꯃꯉꯥ ꯌꯥꯝ ꯐꯪꯗꯕ
ꯥꯍꯂꯣ ꯃꯗꯥꯎꯁꯨ ꯂꯩꯕꯅꯤꯅ ꯅꯍꯥꯟ ꯕꯦꯜꯖꯤꯌꯝ ꯅꯨꯃꯤꯠꯇꯨꯗ ꯃꯥ ꯃꯨꯠ ꯃꯨꯠꯇꯧ ꯇꯧꯔꯕꯅꯦ ꯑꯗꯨꯗ ꯑꯃꯈꯛ ꯁꯣꯏꯕꯗ ꯂꯣꯏ ꯁꯣꯏꯗꯣꯏꯅꯦꯕ ꯑꯝꯇ ꯌꯥꯔꯣꯏꯗꯣꯏꯅꯦꯕ ꯑꯗꯨꯝ ꯆꯨꯝꯃꯛꯄꯣ ꯃꯗꯥꯎꯗꯣ ꯕꯦꯜꯖꯤꯌꯝ ꯗꯣ ꯄꯣꯗꯧ ꯈꯤ ꯅꯪ ꯉꯥꯍꯧꯔꯕꯅꯦ ꯉꯔꯥꯡ ꯅꯍꯥꯟꯗꯣ
ꯑꯥ
ꯀ꯭ꯋꯥꯂꯤꯐꯥꯏ ꯇꯧꯔꯦꯗꯅ ꯃꯣꯏꯗꯣ
ꯕ꯭ꯔꯣ ꯍꯧꯖꯤꯛꯀꯥꯟꯗꯤ ꯄ꯭ꯂꯦꯗꯤ ꯅꯨꯡꯉꯥꯏꯔꯛꯑꯅꯤꯅꯦꯍ ꯀꯩꯅꯣꯅꯤꯅ ꯑ ꯔꯥꯛ ꯌꯧꯔꯛꯑꯕꯅꯤꯅ ꯃꯩꯗꯤ ꯇꯥꯟꯅꯔꯛꯅꯦꯕ ꯍꯧꯖꯤꯛꯁꯦ
ꯃꯅꯦ ꯀꯟꯁꯤ ꯐꯨꯗꯣꯛꯄ ꯃꯇꯝꯅꯦ ꯍꯧꯖꯤꯛꯇꯤ
ꯑꯥ
ꯑꯣ ꯐꯔꯦ ꯁꯦ ꯊꯥꯅꯕꯁꯤꯁꯨ ꯀꯥꯟꯅꯗꯦ ꯍꯣꯏ ꯍꯣꯏ ꯃꯣꯏꯗꯤ ꯀꯟꯊꯤ ꯁꯥꯟꯅꯕꯅꯤꯅꯅꯦ ꯌꯦꯂꯣ ꯀꯥꯔꯠꯀꯨꯝꯕ ꯆꯥꯅꯤ ꯍꯥꯏꯅ ꯊꯥꯔꯁꯨ ꯌꯥꯎꯕꯅꯦꯕ ꯄꯩꯁꯥ ꯈꯨꯊꯥꯁꯤ ꯍꯧꯖꯤꯛꯀꯥꯟ ꯒꯣꯜ ꯀꯅꯥꯅ ꯊꯣꯏꯅꯤ ꯊꯣꯔꯣꯢ ꯍꯥꯏ